ꯍꯜꯂꯣ ꯇꯥꯕ꯭ꯔꯣ
ꯎꯝ ꯅꯨꯡꯉꯥꯏꯔꯤꯕꯣ
ꯍꯣꯏ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯆꯥꯛ ꯆꯥꯔꯕ꯭ꯔꯣ
ꯆꯥꯔꯦ ꯆꯥꯔꯒ ꯇꯨꯝꯃ ꯂꯩꯌꯦ
ꯈꯣꯏ ꯇꯨꯝ ꯇꯨꯝꯃ ꯂꯩꯕ꯭ꯔꯣ
ꯑꯉꯥꯡꯕꯨ ꯇꯨꯝꯍꯟꯅꯤꯡꯉꯥꯏ ꯇꯧꯕꯩ ꯍꯧꯖꯤꯛ
ꯀꯔꯤ ꯍꯦꯟꯁꯥꯡ ꯆꯥꯔꯕꯅꯣ ꯉꯁꯤ ꯑꯗꯨꯕꯨ ꯑꯩꯈꯣꯢ ꯑꯩ ꯍꯧꯖꯤꯛꯇꯤ ꯑꯗꯨꯝ ꯂꯩꯔꯦ ꯈꯔ ꯂꯩꯔꯗꯤ ꯑꯃꯨꯛꯀ ꯀ꯭ꯂꯥꯁ ꯆꯠ ꯒꯅꯤ
ꯄꯨꯡ ꯀꯌꯥꯗ
ꯄꯨꯡ ꯆꯥꯛ ꯇꯣꯛꯑꯒ ꯄꯨꯡ ꯕꯥꯔꯣ ꯃꯈꯥꯏꯗ ꯑꯗꯨ ꯍꯧꯖꯤꯛꯇꯤ ꯅꯣꯡ ꯀꯟꯅ ꯆꯨꯕꯒꯤ ꯇꯠꯄꯁꯨꯨ ꯌꯥꯔꯔꯣꯢꯕ ꯑꯃꯨꯛꯒ ꯆꯠꯄ ꯌꯥꯗꯕ
ꯅꯣꯡ ꯆꯨꯔꯗꯤ ꯅꯨꯡꯉꯥꯏꯔꯝꯒꯅꯤ
ꯍꯣꯏ ꯏꯪꯗꯨ ꯌꯥꯝ ꯏꯪꯉꯦ ꯑꯗꯨ ꯃꯄꯥꯟ ꯊꯣꯛꯈ꯭ꯔꯗꯤ ꯂꯣꯏꯅꯃꯛ ꯇꯣꯠꯀꯅꯤ ꯍꯧꯖꯤꯛ ꯈꯔ ꯀꯟꯅ ꯆꯎꯕ ꯉꯁꯤꯗꯣ ꯍꯧꯖꯤꯛ ꯈꯔꯗꯤ ꯅꯨꯡꯉꯥꯏꯔꯦ ꯏꯪꯕꯒꯤ
ꯎꯝ ꯌꯥꯝ ꯁꯥꯕ꯭ꯔꯥ
ꯍꯣꯏ ꯉꯔꯥꯡꯗꯨ ꯃꯨꯛꯀ ꯁꯥꯕ ꯍꯧꯔꯛꯑꯦ ꯑꯗꯨꯒ ꯉ ꯑꯃꯨꯛꯀ ꯅꯣꯡ ꯇꯥꯔꯦ
ꯈꯪꯉꯦ ꯎꯝ ꯈꯪꯉꯦ
ꯕꯒ꯭ꯔꯝꯁ ꯌꯥꯗ꯭ꯔꯦ
ꯑ꯭ꯁ ꯑꯃ ꯑꯃ ꯁꯥꯏꯠꯇꯅꯤꯌꯦ ꯑꯃ ꯁꯥꯏꯠ ꯍꯧꯖꯤꯛꯀꯣ ꯈꯣꯝ ꯄꯤ ꯊꯛꯔꯒ
ꯑꯥ
ꯑꯃ ꯁꯥꯏꯗꯅꯦꯕ
ꯑꯥ
ꯅꯠꯇ꯭ꯔꯗꯤ ꯇꯧꯕ ꯉꯝ ꯌꯥꯔꯣꯏꯗ ꯁꯤ ꯑꯉꯥꯡꯁꯦ ꯂꯥꯡꯃꯟꯕꯒꯤ
ꯅꯪꯗꯤ ꯃꯥ ꯐꯥꯎ ꯇꯥꯎꯕ ꯍꯧꯗꯕ꯭ꯔꯣ ꯃꯨꯛꯀ
ꯎꯝ
ꯑꯩ ꯃꯇꯝ ꯁꯪꯗ꯭ꯔꯦ
ꯑꯣ ꯏꯆꯦ ꯑꯃꯗꯨꯗꯤ ꯅꯥꯏꯔꯦꯍꯦ ꯍꯟꯗꯛꯇꯤ
ꯅꯩꯔꯦ ꯑ
ꯗꯨꯁꯨ ꯃꯇꯝ ꯐꯪꯗ꯭ꯔꯕ ꯇꯥꯎꯅꯤꯡꯉꯥꯏ ꯃꯥ
ꯑ ꯊꯕꯛ ꯆꯤꯜꯂꯦ ꯑ꯭ꯁ ꯑꯃꯨꯛꯀ ꯀꯣꯜ ꯇꯧꯔꯛꯑꯦ ꯃꯥ ꯑꯗꯨꯗꯤ ꯄꯁꯥ ꯑ ꯄꯩꯁꯥꯠꯄ ꯌꯥꯔꯔꯣꯏ ꯏꯗꯤ
ꯎꯝ ꯅꯨꯡꯉꯥꯏꯔꯝꯒꯅꯤꯅꯦ ꯃꯥꯗꯤ
ꯍꯣꯏ ꯃꯥꯗꯤ ꯑ꯭ꯁ ꯍꯣꯏ ꯑꯗꯨꯒꯤ ꯃꯥꯅ ꯑꯩꯁꯦ ꯅꯪꯁꯦ ꯑꯗꯨꯒ ꯑꯅꯧ ꯑꯅꯧꯕ ꯐꯣꯟ ꯅꯝꯕꯔ ꯈ ꯅꯪꯁꯦ ꯍꯦꯟꯗꯤ ꯍꯟꯖꯤꯜꯂꯛ ꯑꯦꯀꯣ ꯍꯥꯏꯕꯗꯤ ꯑꯗꯨꯒꯨꯝꯕ ꯋꯥ ꯑꯁꯤꯗ ꯄꯥꯝꯒꯅꯨ ꯐꯪꯉꯔ ꯍꯥꯏꯔ ꯑꯩ
ꯍꯝ
ꯃꯆꯦꯒꯨꯝꯕꯁꯦ ꯌꯥꯝ ꯅꯩꯌꯦ ꯍꯥꯏꯕ ꯃꯥꯗꯣ ꯃꯦ ꯃꯆꯦꯗꯨꯁꯨ ꯑ ꯅꯣꯡꯃꯥ ꯂꯣꯏꯅꯃꯛ ꯀꯣꯜ ꯇꯧꯕꯁꯨ ꯂꯣꯏꯌꯦ ꯍꯥꯏꯌꯦ ꯑꯗꯨꯒꯤ ꯑꯗꯨ ꯅꯨꯄꯤꯒꯤ ꯐꯣꯟ ꯅꯝꯕꯔ ꯄꯤꯒꯦꯀꯣ ꯍꯥꯏꯔꯒ ꯄꯤꯗꯦ ꯃꯥꯗꯣ ꯊꯕꯛ ꯆꯤꯟꯃꯟ ꯀꯥꯎꯈ꯭ꯔꯕ ꯃꯥꯜꯂꯦ
ꯎꯝ ꯃꯥꯗꯣ ꯎꯝ ꯂꯤꯁꯤꯡ ꯇꯔꯨꯛ ꯇꯔꯦꯠ ꯇꯥꯟꯈ꯭ꯔꯦ ꯍꯥꯏꯌꯦ
ꯃꯥꯗꯣ ꯌꯥꯝꯅꯗꯤ ꯍꯔꯥꯎꯔꯦ ꯏꯁꯣꯔꯅ ꯑꯩꯕꯨ ꯌꯥꯝꯅ ꯅꯨꯡꯁꯤꯌꯦꯅ ꯅꯍꯥꯟꯗꯤ ꯍꯥꯏ ꯑꯣ ꯑꯩ ꯉꯣꯟꯗꯥ
ꯄꯥꯎ ꯂꯩꯇꯕꯗ ꯃꯥ ꯈꯪꯕꯒꯤ ꯃꯥꯜꯂꯦ ꯑꯗꯨꯅ ꯏꯁꯣꯔꯅ ꯅꯨꯡꯁꯤꯃꯟꯕꯒꯤ ꯃꯥꯟꯈꯔ꯭ꯦ ꯑꯩꯁꯦ ꯅꯨ ꯋꯥꯥꯡꯕ ꯂꯩꯕꯅꯤ
ꯂꯩꯇꯦ ꯊꯦꯡ ꯊꯦꯡꯅ ꯐꯥꯎꯅꯦ ꯃꯥ ꯇꯧꯔ ꯂꯩꯕ ꯄꯨꯡ ꯕꯥꯔꯣ ꯇꯥꯎ ꯇꯥꯗꯔ꯭ꯤꯉꯥꯏ ꯐꯥꯎ ꯑꯗꯨꯝ ꯇꯧꯔ ꯂꯩ
ꯃꯃꯤꯠꯇꯨ ꯅꯨꯡꯉꯥꯏꯔꯝꯃꯣꯏ ꯃꯃꯤꯠꯇꯣ ꯌꯥꯔꯔꯣꯏ ꯃꯥ ꯐꯣꯟ ꯄꯥꯏꯕꯩ ꯉꯝꯗꯦꯅ ꯅꯍꯥꯟꯗꯤ ꯍꯥꯏꯕꯅꯦ
ꯑꯣ
ꯑꯗꯨꯒꯤ ꯑꯥꯎ ꯑꯁꯤ ꯑꯁꯤ ꯇꯧꯔꯗꯤ ꯐꯣꯟꯗꯣ ꯌꯦꯡꯗ꯭ꯔꯗꯤ ꯌꯥꯗꯦꯕ
ꯍꯣꯏ ꯑꯗꯨꯅꯤ
ꯄꯒꯤ ꯃꯥꯏ ꯃꯤꯠꯇꯨ ꯁꯣꯛꯀꯅꯤ
ꯑ ꯑꯗꯨꯒꯤ ꯑꯄꯥꯥꯎꯗꯤꯟꯄꯨꯗꯣ ꯃꯥꯗꯤ ꯇꯧꯗꯕ ꯃꯥꯜꯂꯤ ꯀꯦ
ꯎꯝ ꯇꯧꯗꯦ
ꯗꯨꯒꯤ ꯏꯆꯦꯗꯨꯅ ꯃꯥꯁꯦ ꯇꯧꯔꯗꯤ ꯌꯥꯝ ꯐꯅꯤ ꯑꯗꯨ ꯃꯥꯁꯦ ꯍꯟꯖꯤꯟ ꯍꯟꯖꯤꯟꯅꯗꯤ ꯍꯥꯏꯅꯤꯡꯗ꯭ꯔꯦꯅ ꯍꯥꯏꯕꯅꯦꯕ
ꯑꯁ ꯃꯥꯅ ꯇꯧꯅꯤꯡꯗ꯭ꯔꯗꯤ ꯀꯃꯥꯏ ꯇꯧꯅꯤ
ꯍꯣꯏ ꯃꯥꯗꯣ ꯑꯗꯨ ꯈꯤꯇꯪ ꯈꯤꯇꯪ ꯑꯣꯏꯔꯁꯨ ꯃꯥꯁꯨ ꯇꯥꯜꯂꯥꯗꯤ ꯐꯥꯗꯣꯏꯅꯦꯅ ꯍꯥꯏꯔꯒ ꯑꯗꯨꯝ ꯍꯟꯖꯤꯟꯅ ꯍꯥꯏꯃꯜꯂꯁꯨ ꯌꯥꯝ ꯇꯧꯍꯟꯅꯤꯡꯕꯁꯨ ꯑꯃꯨꯛꯀ ꯃꯥꯟꯒꯅꯤ ꯑꯗꯨꯅ ꯃꯥꯗꯣ ꯉꯥꯡꯅꯤꯡꯗ꯭ꯔꯦꯅ ꯇꯣꯛꯈ꯭ꯔꯕꯅꯦꯕ
ꯇꯧꯔ꯭ꯗꯤ ꯌꯥꯝ ꯐꯥꯅꯤꯅꯥ
ꯍꯝ ꯐꯣꯟ ꯑꯗꯨꯝ ꯍꯣꯜꯗꯦ ꯎꯝ ꯅꯨꯃꯤꯠ ꯈꯨꯗꯤꯡ ꯈꯨꯗꯤꯡ ꯐꯣꯟꯗꯨ ꯃꯦꯠꯂꯒ ꯂꯩꯕꯅꯦ ꯇꯧꯕ ꯌꯥꯕꯅꯤ
ꯑꯣ ꯑꯗꯨꯒ ꯑꯁꯤ ꯆꯦꯟꯅꯥꯏ ꯑꯪꯀꯜꯒ ꯂꯩꯕꯥ ꯅꯨꯄꯥꯅ ꯍꯛꯆꯥꯡ ꯅꯨꯡꯉꯥꯏꯇꯕꯒꯤ ꯃꯥꯗꯣ ꯉꯝꯗꯕꯒꯤꯁꯨ ꯑꯣꯏꯔꯝꯅꯤꯅ ꯍꯥꯏꯌꯦ ꯍꯥꯏꯌꯦ ꯑꯗꯨꯒ ꯏꯆꯦꯅꯗꯤ ꯇꯧꯍꯟꯂꯣ ꯇꯧꯍꯜꯂꯣꯅ ꯍꯥꯏꯌꯦꯅ ꯍꯥꯏꯕꯅꯦꯕꯥ
ꯎꯝ
ꯑꯩ ꯈꯪꯗꯔꯦ ꯃꯗꯣ
ꯎꯝ ꯇꯧꯅꯤꯡꯗ꯭ꯔꯗꯤ ꯀꯃꯥꯏ ꯇꯧꯅꯤ ꯅꯝꯐꯨꯁꯨ ꯅꯠꯇꯕ ꯅꯞꯐꯨ ꯅꯝꯐꯨꯁꯨ ꯍꯥꯏꯕ ꯉꯝꯗꯦꯕ
ꯑꯧ ꯐꯟ ꯄꯨꯔꯤꯗꯨꯁꯨ ꯑ ꯇꯧꯑꯣꯅ ꯍꯥꯏꯕꯅꯦ ꯑꯗꯨꯒꯤ ꯃꯥꯒꯤ ꯐꯣꯟꯗꯨꯗꯤ ꯌꯥꯝꯃꯟꯗꯕꯒꯤꯅꯦꯅ ꯍꯥꯏꯔꯛꯄ
ꯃꯥꯒꯤ ꯐꯣꯟꯗꯤ ꯇꯦꯕ꯭ꯂꯦꯠꯅꯦꯕ
ꯑꯣ ꯇꯦꯕ꯭ꯂꯦꯠꯇ ꯃꯥꯒꯤꯗꯣ ꯄꯥꯏꯕ ꯅꯨꯡꯉꯥꯏꯔꯗꯤ ꯂꯩꯕ꯭ꯔꯥ
ꯑꯩꯈꯣꯏꯒꯤ ꯋꯥꯆꯦꯞ ꯄꯥꯏꯗꯦ ꯃꯥꯗꯤ
ꯑꯧ ꯑꯥ ꯑꯗꯨ ꯑꯣꯏꯔꯗꯤ ꯈꯔꯥ ꯕꯦꯔꯥ ꯀꯥꯕꯅꯤ ꯑꯥ ꯑꯩꯁꯨ ꯍꯧꯖꯤꯛꯁꯦ ꯇꯦꯕ꯭ꯂꯦꯠꯇꯥꯅꯤꯕ ꯄꯥꯏꯔꯒ ꯂꯩꯕ ꯅꯦꯠꯋꯥꯔꯛ ꯁꯝꯝꯒ ꯋꯥꯏꯐꯥꯏꯗꯣ ꯑꯗꯨꯒꯤ ꯅꯣꯡꯒꯨꯝꯕ ꯆꯨꯔꯗꯤ ꯋꯥꯏꯐꯥꯏꯗꯣ ꯇꯠ ꯃꯟꯕꯒꯤꯀꯣ ꯑꯣ ꯇꯥ ꯇꯥꯠꯄꯥꯠꯄꯒꯤ ꯃꯊꯥ ꯌꯥꯝ ꯁꯥꯕ ꯑꯩꯁꯨ ꯇꯧꯕꯅꯤ ꯅꯣꯏ ꯇꯧꯔꯛꯄꯁꯤꯡꯒꯤ ꯇꯥꯛꯅꯤꯡꯉꯥꯏꯒꯤ ꯃꯊꯥ ꯁꯥꯕ
ꯎꯝ ꯑꯩꯈꯣꯏꯒꯤ ꯃꯐꯝꯗꯗꯤ ꯅꯨꯃꯤꯠ ꯅꯨꯃꯤꯠ ꯑꯍꯨꯝ ꯃꯩ ꯂꯥꯛꯇ꯭ꯔꯦ ꯑꯗꯨꯒꯤ ꯅꯨꯡꯉꯥꯏꯇꯕꯗꯣ
ꯅꯣꯡ ꯁꯨ ꯆꯨꯕ꯭ꯔꯣ
ꯅꯣꯡ ꯆꯨꯗꯦ ꯅꯨꯡꯁꯤꯠ ꯁꯤꯠꯂꯦ ꯑꯗꯨꯒꯤꯅꯦ ꯚꯦꯔꯥ ꯌꯥꯝ ꯀꯥꯕꯅꯦ
ꯎꯝ ꯍꯣꯏ ꯑꯁꯤꯒꯨꯝꯕꯁꯦ ꯑꯁꯤꯗ ꯍꯥꯏꯒꯅꯨ ꯍꯥꯏꯕꯅꯦ ꯃꯣꯏ
ꯑꯣꯏꯕ꯭ꯔꯥ
ꯑꯣ
ꯑꯩꯈꯣꯏꯗꯤ ꯁꯣꯏꯒꯅꯤ ꯍꯥꯏꯌꯦ ꯑꯁꯤꯒꯨꯝꯕ ꯍꯥꯡꯉꯗꯤ
ꯑꯣ ꯎꯝ
ꯑꯗꯨ ꯑꯣꯏꯕꯗꯤ
ꯎꯝ
ꯅꯍꯥꯟꯁꯨ ꯌꯥꯗꯕ ꯑ ꯑꯣ ꯈꯪꯗ꯭ꯔꯦ ꯈꯣꯏꯁꯨ ꯌꯥꯎꯕ ꯅꯠꯇ꯭ꯔꯣ
ꯇꯧꯋꯦ ꯒ꯭ꯔꯨꯞꯇ ꯑꯩꯒꯤ ꯇꯦꯛꯁ ꯌꯦꯡꯂꯡꯒ ꯌꯥꯝ ꯅꯣꯛꯅꯤꯡꯉꯦ ꯍꯥꯏ ꯎꯕꯒꯤ ꯌꯥꯝ ꯅꯣꯡꯥꯛꯅꯤꯡꯉꯦꯍꯦ
ꯑꯧ ꯅꯣꯛꯅꯤꯡꯉꯦꯕ ꯌꯥꯝꯅ ꯑꯗꯨ ꯑꯩꯅ ꯏꯆꯦ ꯑꯃꯗꯣ ꯍꯥꯏꯕꯅꯦ ꯑꯩꯗꯤ ꯒ꯭ꯔꯨꯞꯇ ꯊꯥꯅꯤꯡꯉꯥꯏ ꯏꯀꯥꯏꯕ ꯍꯥꯏꯔꯒ ꯑꯁꯤꯒꯨꯝꯕꯗ ꯄꯩꯁꯥ ꯇꯥꯟꯗ ꯀꯔꯤ ꯏꯀꯥꯏ ꯏꯀꯥꯏꯅꯤꯉꯥꯏ ꯂꯩꯕ꯭ꯔꯥ ꯇꯧꯒꯗꯕ ꯃꯥꯅ ꯇꯥꯎꯕ ꯑꯩꯗꯤ ꯏꯀꯥꯏꯗꯦ ꯀꯔꯤꯁꯨ ꯀꯅꯥꯕꯨꯁꯨ ꯏꯀꯥꯏꯗꯦ ꯑꯩꯗꯤ ꯇꯧꯒꯅꯤꯅ ꯃꯥꯗꯤ ꯑꯗꯨꯝ ꯅꯨꯡꯇꯤꯒꯤ ꯈꯨꯨꯂꯥꯡ ꯈꯥꯟ ꯇꯧꯔꯁꯦ ꯇꯧꯔ ꯂꯩ ꯎꯝ ꯇ꯭ꯋꯇꯤ ꯐꯣꯔ ꯁꯚꯦꯟꯅꯦ ꯃꯥꯅ ꯍꯧꯖꯤꯛ ꯂꯩꯔꯤꯁꯦ ꯃꯩꯅꯤ ꯄꯨꯔꯥ
ꯎꯝ ꯃꯆꯦ ꯈꯣꯏꯅ ꯅꯪ ꯍꯦꯟꯖꯤꯟꯃꯜꯂꯦ ꯍꯥꯏꯕꯅꯦ
ꯎꯝ
ꯑꯁ ꯇꯧ ꯇꯧꯒꯗꯕꯅꯦꯍꯝ ꯍꯥꯏꯌꯦ ꯄꯩꯁꯥꯗꯨ ꯎꯔꯒ ꯌꯥꯝ ꯍꯔꯥꯎꯔꯦ ꯃꯥꯁꯨ ꯃꯣꯏꯁꯨ ꯍꯥꯏꯌꯦ
ꯍꯣꯏ ꯁꯨꯃꯥꯏꯅꯗꯤ ꯍꯥꯏꯌꯦ ꯅꯍꯥꯟ ꯏꯗꯤ ꯃꯥꯏꯗꯤ ꯀ꯭ꯂꯥꯁ ꯆꯠꯈ꯭ꯔꯕ꯭ꯔꯣ
ꯆꯠꯈ꯭ꯔꯦ
ꯑꯣ
ꯁ꯭ꯀꯨꯜ ꯚꯦꯟꯗ ꯆꯠꯈ꯭ꯔꯦ
ꯑꯣ ꯚꯦꯟ ꯄꯤꯕꯥ ꯍꯧꯔꯕ꯭ꯔꯣ ꯃꯥꯕꯨ ꯊꯤꯟꯗꯦ ꯑꯄꯥꯎꯅ
ꯎꯝ ꯊꯤꯟ ꯊꯤꯟꯕꯗꯣ ꯃꯤ ꯂꯩꯇꯕꯀꯣ
ꯑꯣ
ꯁꯤꯌꯥꯝꯕꯁꯨ ꯂꯧꯅꯤꯡꯉꯥꯏ ꯂꯩꯕ ꯊꯤꯟꯕꯁꯨ ꯑꯁ ꯃꯤ ꯑꯅꯤꯃꯛꯕꯨ ꯌꯥꯝ ꯋꯥꯔꯕ ꯑꯗꯨꯒꯤ ꯄꯦꯟꯗ ꯊꯤꯟꯈ꯭ꯔꯦ꯫
ꯑꯣ ꯃꯥ ꯑꯗꯨ ꯀꯩꯗꯧꯉꯩꯅ ꯀ꯭ꯂꯥꯁ ꯍꯧꯕꯔ꯭ꯥ ꯫
ꯖꯨꯂꯥꯏ ꯎꯝ ꯋꯥꯟꯗ꯫
ꯑꯣ ꯍꯟꯗꯛ
ꯑꯃ ꯑꯃ ꯃꯄꯥꯗꯣ ꯁꯪ ꯃꯄꯥꯗꯤ ꯁꯪꯗ꯭ꯔꯦꯍꯦ ꯁ꯭ꯀꯨꯜ ꯉꯟꯅ ꯉꯟꯅ ꯆꯠꯄꯗꯨꯒꯤ꯫
ꯑꯣ
ꯊꯤꯟꯗꯔꯦ ꯃꯥꯗꯤ
ꯄꯨꯡ ꯀꯌꯥꯗ ꯆꯠꯄ ꯑꯄꯥꯎꯗꯣ꯫
ꯃꯥꯗꯤ ꯅꯥꯏꯟ ꯇꯥꯔꯗꯤ ꯗꯨꯝ ꯆꯠꯂꯦꯗ꯫
ꯑꯣ ꯖꯤꯖꯤ ꯃꯥꯏꯗꯤꯅꯥꯏ ꯅꯥꯏꯟ ꯊꯔꯇꯤ ꯀꯣ꯫
ꯎꯝ ꯖꯤꯖꯤꯁꯨ ꯅꯥꯏꯟꯗ ꯗꯨꯝ ꯆꯠꯂꯦ꯫ ꯁꯀ꯭ꯨꯜ ꯕꯦꯟ ꯇꯥꯏꯃꯤꯡ ꯅꯥꯏꯟꯗ ꯑꯗꯨꯝ ꯆꯠꯂꯦ꯫
ꯍꯧꯖꯤꯛꯀꯥꯟꯗꯤ ꯁ꯭ꯀꯨꯜ ꯆꯠꯅꯤꯡꯉꯥꯏ ꯀꯥꯞꯇ꯭ꯔꯕ꯭ꯔꯣ꯫
ꯀꯞꯇ꯭ꯔꯦ ꯅꯍꯥꯟꯗꯤ꯫ ꯑꯣ ꯗꯦꯠ ꯗꯦꯠ ꯇꯨ ꯅꯨꯃꯤꯠꯇꯗꯤ ꯁ꯭ꯀꯨꯜ ꯕꯦꯟꯗ ꯆꯠꯅꯤꯡꯗꯦ ꯍꯥꯏꯅ ꯀꯥꯞꯄꯦ꯫
ꯑꯗꯣ ꯕꯦꯟꯅꯣ ꯃꯣꯏꯗꯗꯤ ꯄꯩꯁꯥ ꯀꯌꯥ ꯀꯌꯥ ꯂꯧꯕ꯭ꯔꯥ ꯊꯥ ꯑꯃꯥꯗ꯫
ꯋꯥꯟ ꯊꯥꯎꯖꯟ ꯂꯩ ꯂꯧꯒꯅꯤ ꯍꯥꯏꯌꯦ ꯫
ꯑꯣ ꯑꯣ ꯂꯥꯎꯔꯒ ꯍꯂꯛꯄꯒꯤꯁꯨ ꯑꯣꯏꯕꯒꯤꯀꯣ꯫
ꯎꯝ
ꯑꯗꯨꯒ ꯁꯇꯔꯗꯦꯗꯤ ꯆꯠꯇꯦꯅꯀꯣ꯫
ꯁꯗꯔꯗꯦꯗꯤ ꯑꯣꯐꯅꯤ ꯍꯣꯏ꯫
ꯎꯝ ꯇꯥꯡꯕ꯭ꯔꯥ ꯑꯗꯨꯝ ꯌꯥꯕ꯭ꯔꯥ꯫
ꯑꯁ ꯌꯥꯎ ꯌꯥꯏꯌꯦ ꯍꯥꯏ ꯍꯥꯏꯕ ꯇꯥꯔꯦ꯫
ꯑꯣ
ꯑꯩꯅ ꯊꯤꯡꯅꯗꯤ ꯑꯣꯇꯣ ꯕꯔꯥ ꯆꯪꯒꯅꯤ꯫ ꯑꯆꯥꯄꯣꯠ ꯂꯩꯒꯅꯤ꯫ ꯑꯣꯏꯔꯗꯤ ꯋꯥꯟ ꯊꯥꯎꯖꯟ ꯍꯦꯟꯅ ꯆꯪꯉꯦꯕ ꯊꯥꯗ꯫
ꯑꯣ
ꯑꯃꯨꯛꯀ ꯆꯥꯎ ꯆꯥꯅꯤꯡꯉꯦ ꯍꯥꯏꯒꯅꯤ ꯑꯥꯏꯁꯀ꯭ꯔꯤꯝ ꯑꯇꯥꯡ ꯑꯇꯥꯡꯕꯗꯨ ꯥꯄꯥꯛ ꯄꯥꯏꯒꯅꯤ ꯑꯗꯨꯗꯤ ꯐꯤꯐꯇꯤ ꯁꯤꯛꯁꯇꯤ
ꯑꯥ
ꯆꯥꯄꯣꯠꯇ ꯆꯠꯂꯦ ꯕꯔꯥ ꯆꯠꯂꯦ ꯑꯗꯨꯗꯤ ꯅꯨꯃꯤꯠ ꯇ ꯑꯥ ꯆꯥꯝꯃꯉꯥꯒꯨꯝꯕ ꯇꯤꯡꯉꯦꯕ꯫
ꯑꯣ
ꯑꯗꯤ ꯑꯁ ꯑꯗꯨ ꯈꯣꯠꯂꯗꯤ ꯋꯥꯟ ꯊꯥꯎꯖꯟ ꯍꯦꯟꯕꯅꯦ꯫
ꯑꯗꯨ ꯅꯪꯁꯨ ꯑꯦꯛꯇꯤꯕꯗꯨ ꯊꯥꯎꯕ ꯍꯥꯏꯔꯗꯤ
ꯑꯩꯗꯤ ꯌꯥꯝ ꯀꯤꯕꯀꯣ꯫
ꯑꯣ
ꯑꯁ ꯑꯥ ꯄ꯭ꯔꯦꯛꯇꯤꯁ ꯆꯠꯀꯗꯕꯁꯨ ꯁꯪꯗꯦꯗ ꯃꯤ ꯇꯝꯅꯤꯡꯉꯥꯏꯁꯨ ꯂꯩꯇꯦ
ꯑꯣ ꯑꯄꯥꯥꯎꯕꯨ ꯇꯝꯍꯜꯂꯦ ꯃꯅꯥꯛꯇ ꯑꯥ ꯐꯤ ꯃꯇꯝꯗ
ꯑꯄꯥꯎꯁꯨ ꯎꯁ ꯃꯅꯤꯡꯗ ꯇꯣꯡꯂꯗꯤ ꯃꯥ ꯄꯥꯏꯕ ꯉꯝꯗꯕꯀꯣ ꯊꯦꯛ ꯃꯟꯕꯒꯤ
ꯍꯣꯏ
ꯃꯤ ꯇꯝꯕꯤꯅꯤꯉꯥꯏ ꯃꯤ ꯂꯧꯏꯗꯤ ꯐꯥꯗꯣꯏꯅꯤꯗ ꯌꯨꯝꯗꯁꯨ ꯐꯤ ꯑꯣꯏꯔꯁꯨ ꯀꯔꯤ ꯊꯧꯕ ꯍꯥꯏꯔꯗꯤ ꯈꯔ ꯐꯥꯗꯣꯏꯕ ꯑꯩꯈꯣꯏ ꯌꯨꯝꯁꯨ
ꯑꯁ ꯑꯩ ꯊꯤꯟꯕ ꯑꯗꯨꯝ ꯆꯠꯄ ꯌꯥꯕꯅꯤ
ꯎꯝ ꯍꯣꯏ ꯑꯄꯥꯥꯏ ꯃꯅꯥꯛꯇ ꯁꯨꯝ ꯉꯥꯏꯍꯥꯛꯇꯪ ꯉꯥꯏꯍꯥꯛꯇꯪꯕꯨꯗꯤ ꯑꯗꯨꯝ ꯐꯝꯍꯥꯎꯔꯒ ꯀꯣ
ꯑꯁ ꯁꯨꯛꯂꯩ ꯂꯩꯇꯕꯅꯦ
ꯌꯥꯗꯕ꯭ꯔꯥ
ꯁꯥꯎꯕꯤꯅ ꯌꯥꯗꯦ
ꯑꯥ
ꯁꯨꯛꯂꯩ ꯅꯦ ꯎꯝ ꯊꯝꯕꯤꯔꯗꯤ ꯑꯗꯨꯝ ꯑꯩ ꯍꯜꯂꯛꯇ꯭ꯔꯤꯕ ꯐꯥꯎ ꯀꯞꯀꯅꯤ
ꯑꯣ ꯑꯄꯥꯎꯗꯤꯟ ꯄꯨ ꯃꯅꯥꯛꯇꯁꯨ ꯌꯥꯗꯦ ꯑꯩꯑꯃ
ꯌꯥꯗꯦ ꯑꯁ ꯃꯕꯥꯅꯤꯗꯤ ꯌꯦꯟꯒ ꯍꯨꯏꯅꯦ
ꯀꯣꯜ ꯄꯥꯏꯔ ꯅꯣꯛꯅꯤꯡꯕꯅ ꯃꯕꯅꯤꯕꯨ
ꯃꯥꯕꯨ ꯎꯔꯗꯤ ꯆꯦꯟꯕꯅꯦ ꯔꯤꯁꯤꯝ ꯁꯦꯝꯗꯤ
ꯑꯣ ꯑꯃꯐꯥꯎ ꯆꯪꯕ ꯌꯥꯗꯕ꯭ꯔꯣ ꯃꯅꯥꯛꯇ
ꯌꯥꯗꯦ
ꯑꯄꯤꯂꯤꯎꯗꯤꯟ ꯄꯨꯏ ꯃꯅꯥꯛꯇꯗꯤ ꯆꯪꯗꯤ ꯆꯪꯕ꯭ꯔꯥ
ꯆꯪꯉꯦ ꯑꯍꯣꯏ ꯇꯣ ꯃꯣꯏ ꯇꯤ ꯅꯤꯇꯤ ꯂꯩꯇꯦꯕ ꯈꯨꯟꯗ ꯑꯗꯨꯝ ꯂꯩꯌꯦꯕ
ꯂꯩꯗꯤꯟꯄꯨꯏꯗꯤ ꯑꯌꯥꯝꯕ ꯀꯨꯟꯗ ꯂꯩꯕ ꯃꯥꯜꯂꯦꯀꯣ
ꯍꯣꯏ ꯗꯨꯅꯦ